ꯇꯥꯔꯕꯣ ꯎꯝ ꯇꯥꯔꯦ ꯇꯥꯔꯦꯇ ꯗ꯭ ꯔꯣ
ꯑꯣ ꯑꯣ ꯇꯥꯔꯦ ꯇꯥꯔꯦ ꯃꯣꯏꯁꯤ ꯃꯣꯏ ꯇꯞꯅ ꯍꯦꯛ ꯍꯦ ꯇꯥꯏ ꯑꯗꯨꯅꯤ
ꯀꯤ ꯅꯝꯕꯔꯗꯨ ꯑꯥ ꯅꯝꯕꯔ ꯒ ꯁꯤ ꯁꯤꯒꯃꯥꯟꯗ ꯃꯥꯂꯅꯦ ꯁꯤꯒꯃꯥꯟꯗ
ꯃꯥꯟꯗꯦ ꯁꯤꯅ ꯀꯣꯜ ꯅꯝꯕꯔ ꯑꯪ
ꯅ
ꯁꯤꯅ ꯀꯣꯜ ꯅꯝꯕꯔꯅꯦ
ꯎꯝ ꯅꯦꯕ ꯑꯩꯅ ꯈꯜ ꯈꯜꯂꯦꯕ ꯑꯩꯅ ꯑꯗꯨꯗ ꯋ ꯀꯩꯅꯣꯒꯤꯗꯨꯗ ꯇꯧꯒꯦ ꯇꯧꯔꯝꯕ ꯇꯧꯒꯦ ꯇꯧꯔꯝꯕ ꯒꯤ
ꯑꯣ ꯌꯥꯗꯕꯩ ꯑꯩ ꯑꯩ ꯅꯝꯕꯔ ꯀꯩꯗꯧꯕ
ꯑꯗꯨꯒꯤ ꯅꯣꯂꯦꯖꯇꯣ ꯈꯔ ꯈꯪꯖꯤꯟꯒꯦ ꯇꯧꯕ ꯑꯗꯨꯅꯅꯤ
ꯈꯪꯖꯤꯜꯂꯣ ꯈꯪꯖꯤꯜꯂꯣ ꯃꯤ ꯃꯤ ꯈꯔꯅꯅꯦ ꯀꯩꯅꯣ ꯒꯣꯜꯁꯦ ꯏ ꯒꯣꯜꯗ ꯑꯣꯏꯅ ꯅꯣꯏ ꯇꯥꯃꯣ ꯁꯛꯁꯦꯁ ꯑꯣꯏꯗꯤ ꯏꯟꯚꯦꯁ ꯇꯧꯕꯗ ꯏꯒꯣꯜꯗ ꯇꯧꯋꯦꯕ꯫
ꯎꯝ
ꯏꯒꯣꯜꯁꯤꯅ ꯑꯃꯨꯛ ꯀꯥꯟꯅꯩ ꯍꯥꯏꯌꯦꯕ ꯀꯩꯒꯤꯅꯣ ꯍꯥꯏꯗꯤ ꯍꯌꯦꯡ ꯌꯣꯜꯂꯛꯄ ꯃꯇꯝꯗ ꯄꯩꯁꯥ ꯍꯣꯡꯉꯣꯏꯗ꯭ꯔꯤꯕ꯫
ꯎꯝ
ꯑꯗꯨꯝ ꯑꯩꯈꯣꯏꯒꯤꯀꯣ ꯁꯤꯗ ꯌꯣꯜꯂꯤꯕ ꯃꯥꯔꯀꯦꯠꯇ ꯌꯣꯜꯂꯤꯁꯤ ꯀꯔꯤꯒꯤꯅꯣ ꯑꯩꯉꯣꯟꯗ ꯂꯣꯏꯅ ꯍꯟꯖꯤꯜꯂꯛ ꯇꯥꯛꯑꯦ ꯑꯩꯉꯥꯡꯕ ꯈꯨꯗꯤꯡ꯫
ꯀꯩ? ꯑꯩꯉꯣꯟꯗꯗꯤ ꯀꯦꯝ ꯇꯧꯗꯦ ꯑꯩꯉꯣꯟ ꯀ꯭ꯌꯝ ꯇꯧꯗꯦ꯫
ꯑꯣ ꯑꯩ ꯑꯃꯨꯛ ꯌꯥ ꯈꯪꯗꯦ ꯍꯧꯖꯤꯛ ꯌꯦꯡꯒꯦ ꯌꯥꯔꯃꯥꯟ ꯇꯥꯗ꯭ꯔꯦ
ꯑꯥ꯫
ꯀꯩꯅꯣꯅꯦ ꯃꯣꯏ ꯏꯟꯚꯦꯁꯁꯦ ꯈꯨꯇꯧ
ꯇꯧꯋꯣꯕꯀꯣ ꯅꯥꯀꯣꯡꯗꯩ ꯈꯔ ꯃꯥꯏꯅꯤꯌꯣꯡ
ꯊꯥꯟꯗꯣ ꯑꯗꯨꯒꯤ ꯉꯥꯏꯈꯣꯀꯣ ꯑꯩ ꯁꯥꯎꯟꯖꯦ ꯍꯦꯛꯇ ꯀꯩꯗꯧꯏꯅꯣ ꯈꯪꯗꯦ ꯀꯔꯥꯏ -ꯀꯔꯥꯏꯅ ꯄꯪ ꯅꯝꯗ ꯅꯝꯖꯤꯜꯂꯦ ꯒ꯭ꯌꯥꯟ ꯃꯦꯟ ꯇꯥꯗꯦ ꯇꯥꯔꯕ
ꯇꯥꯔꯦ -ꯇꯥꯔꯦ ꯏꯒꯣꯜ ꯍꯥꯏꯗꯨꯅ ꯀꯩ ꯃꯥꯥꯏ ꯑꯦꯐꯁꯇꯒꯨꯝꯕ ꯇꯧꯔꯤꯔꯕ
ꯍꯣꯏꯌꯦ ꯁꯤꯁꯦ ꯀꯩꯅꯣꯅꯦꯕ ꯀꯃꯥꯏꯅ ꯍꯥꯏꯗꯣꯏꯅꯣ ꯏꯒꯣꯜꯁꯤꯅꯅꯦ
ꯑꯥ꯫
ꯃ ꯃꯥꯔꯀꯦꯠꯇꯤꯡ ꯒꯨꯝꯕꯅꯦꯕ ꯃꯣꯏꯖꯦ ꯑꯈꯣꯏꯅ ꯁꯤꯜꯚꯔ ꯂꯩꯅꯩꯗꯅꯥ
ꯑꯥ
ꯁꯤꯜꯚꯔ ꯂꯩꯕꯒ ꯍꯥꯏꯔ ꯏ ꯗ ꯉꯥꯛꯇ ꯂꯩꯅꯕꯁꯦ
ꯎꯝ꯫
ꯑꯗꯨꯝꯕꯁꯤꯅꯦꯕ ꯏꯟꯚꯦꯁ ꯇꯧꯕꯅꯦꯕ ꯁꯤꯁꯨ ꯆꯞ ꯃꯥꯟꯅꯅ ꯑꯗꯣ ꯑꯩꯖꯦ ꯁꯤꯒꯤ ꯃꯑꯣꯡ ꯑꯩ ꯇꯧꯗꯦ ꯁꯤ ꯃꯑꯣꯡ ꯄꯨꯔꯥ ꯈꯪꯗꯦ ꯃꯣꯏ ꯇꯣꯉꯥꯟꯅ ꯑꯅꯤ ꯈꯥꯏꯗꯣꯛꯑꯦ ꯄꯦꯇ꯭ꯔꯟ ꯃꯣꯏꯁꯤꯅ ꯑꯃꯨꯛꯅꯦ ꯑꯩꯈꯣꯏ ꯁꯤꯗꯅ ꯀꯃꯥꯏ ꯍꯥꯏꯅꯤ ꯗꯥꯏꯔꯦꯠ ꯃꯥꯠ ꯀꯦꯜ ꯃꯥꯔꯀꯦꯠꯁꯦ
ꯑꯥ
ꯍꯨꯏ꯭ꯁ ꯀꯩꯅꯣꯅꯦ ꯁꯅꯥꯗ ꯑꯩꯈꯣꯏ ꯏꯟꯇꯔꯅꯦꯁꯅꯦꯜꯒꯤꯗ ꯃꯄꯥꯟꯗ ꯉꯥꯡ ꯁꯅꯥ ꯂꯩꯔꯗꯤ ꯈꯨꯗꯛ-ꯈꯨꯗꯛꯀꯤ ꯅꯨꯃꯤꯠꯁꯤꯒꯤ ꯄ꯭ꯔꯥꯏꯖ ꯂꯩꯗꯅ ꯁꯅꯥ ꯑꯩꯈꯣꯏꯒꯤ ꯃꯣꯏ ꯒꯣꯔ ꯔꯦꯠ ꯂꯩꯗꯅ ꯁꯤꯗ ꯂꯩꯗꯣꯏꯅꯦꯕ ꯑꯩꯈꯣꯏ ꯁꯤꯗ ꯇꯧꯔꯤꯁꯤꯅ ꯑꯗꯨꯝ ꯍꯥꯏꯗꯤ ꯑꯩꯈꯣꯏ ꯃꯁꯦꯟꯅ ꯄꯪꯁꯥꯟꯗ ꯁꯥꯟꯅꯕ ꯔꯦꯠꯅꯦꯕ ꯑꯩꯈꯣꯏ ꯃꯅꯤꯄꯨꯔꯒꯤ ꯔꯦꯠꯁꯤꯅ ꯑꯃꯨꯛ
ꯑꯥ
ꯑꯩꯈꯣꯏ ꯃꯅꯤꯄꯨꯔꯒꯤꯁꯦ ꯇꯁꯦꯡꯅ ꯑꯩꯈꯣꯏꯁꯤꯅ ꯑꯃꯨꯛ ꯐꯤꯖꯤꯀꯦꯜ ꯒꯣꯜ ꯍꯥꯏꯕꯅꯦꯕ ꯑꯗꯨꯒ ꯀꯩꯅꯣ ꯑꯩꯈꯣꯏꯅ ꯃꯤꯅ ꯏ ꯒꯣꯜ ꯇꯧꯅꯩꯁꯤꯅ ꯑꯃꯨꯛ
ꯏꯟꯇꯔꯅꯦꯁꯟꯅꯦꯜ ꯊꯥꯛꯅꯦꯕ
ꯍꯣꯏ ꯈꯪꯗꯦ ꯀꯃꯥꯏꯅ ꯍꯥꯏꯗꯣꯏꯅꯣ ꯄꯣꯠꯇꯣ ꯑꯩꯈꯣꯏꯅ ꯎꯕ ꯈꯣꯠꯄꯗꯤ ꯅꯠꯇꯕꯗꯣ
ꯎꯝ ꯎꯝ ꯈꯪꯉꯦ ꯑꯩ ꯀꯩꯅꯣꯗꯒꯨꯝꯕ ꯐꯣꯟꯗꯒꯤꯒꯨꯝꯕ
ꯍꯣ ꯍꯣ ꯍꯣꯏ ꯑꯗꯨꯃꯥꯏꯅ ꯂꯣꯏꯅ ꯕꯤꯀ꯭ꯋ ꯗꯣ ꯂꯩꯅꯔꯤꯁꯤ ꯁꯨꯝꯕꯁꯤꯅꯦꯕ ꯑꯗꯣ ꯁꯤ ꯏꯟꯚꯦꯁ ꯇꯧꯕ ꯁꯤꯁꯤꯅ ꯑꯃꯨꯛ ꯐꯣꯔꯃꯦꯟ ꯑꯣꯏꯅ ꯂꯥꯛꯇꯣꯏꯕ ꯄꯣꯠꯁꯦ
ꯎꯝ
ꯑꯗꯨꯒ ꯁꯤꯒꯤ ꯁꯤꯅ ꯑꯃꯨꯛ ꯐꯣꯔꯃꯦꯟꯗꯤ ꯑꯣꯏ ꯍꯥ ꯍꯣꯏ ꯍꯣꯏ ꯑꯗꯨꯃꯥꯏꯅ ꯁꯤꯁꯤ ꯏꯟꯚꯦꯁ ꯇꯧꯕꯗꯤ ꯀꯥꯟꯅꯩꯌꯦꯕ ꯑꯩ ꯑꯗꯨ ꯍꯥꯏꯗꯨꯅ ꯑꯃꯨꯛ ꯑꯩꯈꯣꯏꯅ ꯌꯣꯟꯖꯒꯦ ꯑꯩ ꯄꯣꯠꯁꯤ ꯌꯣꯟꯖꯒꯦ ꯍꯥꯏꯕ ꯃꯇꯝꯗ ꯑꯗꯨꯝ ꯅꯣꯡ ꯅꯨꯃꯤꯠꯇꯨꯒꯤ ꯔꯦꯠꯇ ꯑꯗꯨꯝ ꯌꯣꯟꯒꯤꯗꯣꯏꯅꯦꯕ ꯑꯩꯉꯣꯟꯗ ꯀꯔꯤꯝ ꯃꯥꯡꯕ ꯂꯩꯇꯦꯕ ꯁꯤꯅ ꯑꯃꯨꯛ ꯑꯩꯅ ꯂꯤꯁꯤꯡ ꯌꯥꯡꯈꯩꯗ ꯂꯤꯁꯤꯡ ꯌꯥꯡꯈꯩꯗ ꯂꯩꯔꯨꯅꯤ
ꯈꯔ ꯋꯥꯡꯉꯀꯥꯟꯗ
ꯑ ꯍꯣꯏ ꯍꯣꯏ ꯑꯗꯨꯃꯥꯏꯅ ꯁꯥꯟꯅꯕ ꯅꯣꯏ ꯇꯥꯃꯣ ꯁꯁꯦꯁꯤ ꯑꯃꯗꯨꯅ ꯀꯥꯟꯅꯩꯌꯦꯅ ꯑꯗꯨꯗ ꯇꯧꯋꯦ ꯐꯤꯖꯤꯀꯦꯜꯒꯤꯁꯤꯗꯤ ꯑꯩꯈꯣꯏ ꯃꯥꯡꯈꯤꯗꯣꯏꯅꯦ
ꯎꯝ
ꯈꯪꯗꯦ ꯑꯗꯣ ꯏꯒꯣꯜꯁꯤꯁꯨ ꯐꯩ ꯑꯗꯣ ꯐꯠꯇꯕꯁꯨ ꯂꯩ ꯅꯣꯡꯃ ꯀꯥꯏꯈꯤ ꯀꯥꯟꯗꯗꯤ
ꯑꯗꯨꯝ ꯀꯥꯏ ꯀꯥꯟ ꯂꯣꯏꯔꯦ ꯑꯗꯨ ꯁꯨꯃꯥꯏꯅ ꯁꯥꯟꯅꯕꯗꯤ ꯑꯩ ꯉꯁꯤ ꯂꯩꯔꯒ ꯌꯥꯡꯈꯩ ꯂꯩꯔꯒ ꯍꯌꯦꯡ ꯑꯞ ꯂꯥꯛꯈ꯭ꯔꯗꯤ ꯍꯌꯦꯡ ꯑꯃꯨꯛ ꯌꯣꯟꯊꯣꯛꯄ ꯀꯨꯏꯅ ꯀꯨꯏꯅ ꯊꯝꯗꯕ
ꯑꯥ ꯑꯗꯣ ꯃꯤ ꯈꯔꯗꯤ ꯁꯤ ꯀꯩꯁꯨ ꯀꯩꯁꯨ ꯀꯩꯅꯣ ꯇꯧꯅꯉꯥꯏ ꯀꯥꯏꯅꯉꯥꯏ ꯃꯔꯝ ꯂꯩꯇꯦ ꯈꯣꯠꯇꯦꯒꯗꯤ ꯍꯥꯏꯌꯦꯕ ꯍꯥꯏꯗꯤ ꯕꯤꯠꯀꯣꯏꯟꯒꯨꯝꯕ ꯀꯩꯒꯨꯝꯕꯁꯤꯅ ꯕꯤꯀꯣꯏꯟ ꯕꯤꯠꯀꯣꯏꯟꯒꯤꯗꯤ ꯑꯩ ꯑꯗꯨ ꯍꯥꯏꯒꯦ ꯕꯤꯠꯀꯣꯏꯟꯒ ꯈꯦꯠꯅꯩ ꯕꯤꯠꯀꯣꯏꯟꯒ ꯁꯤꯜꯚꯔꯒ ꯒꯣꯜꯒꯤ ꯇꯥꯏꯞꯁꯤ ꯈꯦꯠꯅꯩ ꯁꯤꯜꯚꯔꯒꯨꯝꯕ ꯀꯩꯒꯨꯝꯕꯁꯤꯗꯤ ꯁꯤꯗꯤ ꯀꯥꯏꯅꯉꯥꯏ ꯄꯣꯠ ꯂꯩꯇꯦꯕ ꯁꯤꯗꯤ ꯏꯟꯇꯔꯅꯦꯁꯅꯦꯜ ꯌꯥꯔꯕꯅꯦꯕ ꯈꯪꯗꯦ ꯑꯩꯁꯨ ꯁꯤ ꯃꯔꯝꯗ ꯐꯖꯅ ꯈꯪꯗꯕꯅꯤꯅ ꯑꯩ ꯈꯪꯗꯦ ꯑꯗꯣ ꯐꯤꯖꯤꯀꯦꯜꯒꯤꯁꯤꯕꯨꯗꯤ ꯑꯗꯨꯝ ꯁꯨꯃꯥꯏꯅꯄꯥ ꯆꯠꯅꯕ ꯅꯤꯅ ꯁꯤ ꯃꯉꯥꯏ ꯈꯪꯉꯤꯁꯦ ꯑꯩꯈꯣꯏꯅ ꯑꯩꯣꯏ ꯃꯨꯅꯣ ꯈꯪꯗꯦ ꯁꯤꯃꯗ ꯑꯁ ꯌꯥꯔꯦ ꯀꯩꯝ ꯈꯟꯗꯦ ꯑꯩ ꯅꯣꯏ ꯅꯃꯥꯟꯅꯕꯗꯣ ꯑꯣꯛꯇꯣ ꯍꯥꯏꯈ꯭ꯔꯣ ꯃꯔꯣꯟꯗꯣ
ꯍꯣꯏ ꯍꯣꯏꯀꯦꯪꯖꯤ ꯑꯝꯇ ꯍꯪꯅꯤꯒꯦ
ꯍꯪꯈ꯭ꯔꯣ ꯑꯩ ꯏꯕꯥꯅꯤ ꯇꯪꯈꯥꯏ ꯇꯪꯈꯥꯏ ꯇꯧꯔ ꯇꯧꯔꯁꯦ ꯑꯍꯥꯥꯟꯕꯗꯗꯤ ꯑꯩꯁꯨ ꯈꯪꯇꯧ ꯇꯧꯕꯗꯣ ꯑꯍꯥꯟꯕ ꯑꯃꯨꯛ ꯇꯧꯖꯗ꯭ꯔꯤꯕꯅꯤꯅ ꯀꯤꯌꯦꯕ
ꯎꯝ
ꯎꯝ ꯑꯗꯨꯒ ꯑꯣꯛ ꯂꯩꯅꯉꯥꯏ ꯉꯝꯅꯉꯥꯏ ꯍꯣꯠꯅꯔꯁꯦ ꯑꯣꯛ ꯑꯣꯛꯇꯣ ꯅꯪ ꯆꯪꯉꯝꯗꯥꯏꯗ ꯄꯣꯠꯇꯨ ꯈꯤꯇꯪꯗꯁꯨ ꯆꯥꯎꯔꯗꯤ ꯅꯪ ꯑꯗꯨꯏ ꯄꯩꯁꯥꯗꯨꯣ ꯀꯥꯟꯅꯗꯣꯏꯅꯦ ꯑꯗꯨꯗꯃꯥꯏꯗꯣ
ꯈꯔꯌꯦꯉꯒ ꯈꯔ ꯇꯧꯔꯒ ꯀꯃꯥꯏ ꯀꯃꯥꯏ
ꯍꯥꯏꯗꯤ ꯄꯣꯠ ꯍꯥꯏꯁꯤꯀꯣ ꯑꯩꯣ ꯑꯩꯈꯣꯏꯁꯨ ꯈꯜꯂꯦ ꯅꯍꯥꯟꯋꯥꯏ ꯈꯜꯂꯝꯃꯦꯕ ꯑꯁ ꯄꯣꯠꯁꯦ ꯁꯨꯃꯤꯅ ꯍꯥꯏꯔꯀꯥꯟꯗꯀꯣ ꯌꯥꯗꯕꯣꯏꯗ ꯈꯜꯂꯦꯕ ꯈꯪꯕ꯭ꯔꯥ ꯑꯗꯨ ꯈꯣꯡꯁꯦ ꯑꯩꯈꯣꯏ ꯍꯧꯖꯤꯛ ꯈꯣꯡ ꯊꯥꯡꯖꯤꯜꯂꯛ ꯀꯥꯟꯅꯒꯅ ꯇꯥꯔꯦ ꯊꯕꯛ ꯑꯃ ꯇꯧꯀꯥꯟꯗ ꯄꯣꯠꯁꯤ ꯎꯝ ꯈꯦꯅꯩꯌꯦꯕ ꯑꯗꯨꯣ ꯁꯨ ꯌꯥꯝ ꯂꯨꯏ ꯍꯥꯏꯕꯁꯦ ꯈꯪꯉꯦꯕ ꯈꯪꯉꯕ꯭ꯔꯥ ꯑꯗꯨ ꯑꯗꯨ ꯁꯔꯗ ꯀꯩꯝ ꯇꯧꯖꯗꯕꯤꯗꯅꯦ ꯑꯉꯥꯡ ꯑꯃ ꯂꯥꯏꯔꯤꯛ ꯐꯥꯔ ꯂꯥꯏꯔꯤꯛ ꯇꯥꯛꯎꯔꯒꯦꯁꯨ ꯑꯗꯨꯝ ꯈꯟꯖꯔꯛꯑꯖꯥꯠꯅꯦ ꯍꯥꯏꯗꯤ ꯂꯝꯕꯤꯁꯤ ꯆꯪꯁꯤꯟꯐꯝ ꯌꯥꯝ ꯂꯩ ꯍꯥꯏꯕ ꯆꯪꯁꯤꯟꯐꯝꯒꯤ ꯆꯪꯁꯤꯟꯐꯝ ꯑ ꯉꯥꯛꯇꯅꯦ ꯍꯥꯏꯕ ꯑꯁ
ꯆꯪꯁꯤꯜꯂꯨꯔꯒ ꯇꯧꯕꯗꯣ
ꯍꯣꯏ ꯑꯗꯣ ꯆꯪꯁꯤꯟꯕꯗꯤ ꯌꯥꯝ ꯂꯥꯛꯑ ꯍꯟꯗꯣꯛꯄ ꯂꯨꯏ ꯍꯥꯏꯗꯣ ꯑꯗ ꯑꯩꯈꯣꯏꯅꯕꯨꯄ꯭ꯔꯥꯁꯖꯦꯔꯣ ꯊꯣꯛꯂꯛꯄꯅꯤꯅꯅꯦ ꯑꯍꯥꯟꯕ ꯃꯈꯩꯒ ꯐꯥꯏꯠ ꯇꯧꯔꯀꯥꯟꯗꯗꯤ ꯌꯥꯝ ꯋꯥꯔꯛꯄꯗꯣ ꯍꯧꯖꯤꯛꯀꯥꯟꯁꯤꯗ ꯁꯣꯁꯦꯜ ꯃꯦꯗꯤꯌꯥ ꯉꯥꯛꯇ ꯑꯌꯥꯝꯕ ꯂꯣꯏꯅ ꯆꯠꯂꯕꯅꯤꯅ
ꯍꯣꯏ
ꯑꯗꯨꯅ ꯄꯩꯁꯥꯒꯤ ꯑꯣꯏꯒꯦꯔꯥ ꯀꯩꯒꯤ ꯑꯣꯏꯒꯦꯔꯥ ꯈꯪꯗꯦ ꯌꯥꯝ ꯀꯩꯅꯣ ꯆꯠꯄꯗꯣ ꯑꯣꯏꯌꯦꯕ
ꯅꯤ ꯇꯎꯔꯤꯁ
ꯑꯗꯨꯅ ꯑꯩꯈꯣꯏꯁꯨ ꯑꯩꯈꯣꯏꯁꯨ ꯍꯟꯗꯛꯇꯤ ꯑꯩ ꯃꯊꯥ ꯌꯨꯛ ꯁꯥꯏ ꯅꯣꯏ ꯆꯦꯕꯤꯅ ꯏꯕꯥꯅꯤ ꯃꯊꯥ ꯁꯥꯃꯟꯗꯕꯀꯣ ꯏꯕꯥꯅꯤ ꯀꯩ ꯀꯩ ꯇꯧꯅꯤꯡꯗꯦ ꯑꯗꯨꯝ ꯐ꯭ꯔꯤꯗ ꯂꯩꯅꯤꯡꯉꯣꯏ ꯏꯕꯥꯅꯤ ꯍꯧꯖꯤꯛ ꯍꯥꯏꯅꯤ ꯃꯇꯝ ꯈꯔ ꯕ꯭ꯔꯦꯛ ꯄꯥꯝꯃꯦ ꯍꯥꯏꯔꯦ
ꯍꯝ ꯍꯝ
ꯑꯗꯣ ꯏꯀꯅꯣꯃꯤꯛꯁꯦ ꯍꯧꯖꯤꯛꯁꯦ ꯗꯥꯎꯟ ꯑꯣꯏꯔꯝꯕꯩ ꯈꯪꯕ꯭ꯔ ꯊꯕꯛ ꯑꯃꯅ ꯃꯥꯏꯕꯨꯅꯅ ꯌꯥꯗꯦꯕ ꯁꯥꯏꯗꯠꯇ ꯌꯦꯡꯗꯕ ꯌꯥꯗꯦꯕ ꯁꯥꯏꯗꯠꯇꯁꯦꯡꯅꯅꯦꯀꯣ ꯁꯥꯏꯠꯇꯅꯦ ꯊꯕꯛ ꯑꯅꯤ ꯑꯍꯨꯝ ꯌꯦꯡꯗꯕ ꯁꯨꯛꯌꯥ ꯌꯥꯗꯦꯕ ꯍꯧꯖꯤꯛ ꯊꯕꯛ ꯑꯃꯇꯅ ꯌꯥꯔꯛꯇ ꯅꯠꯇ꯭ꯔꯦꯕ ꯊꯕꯛ ꯑꯅꯤ ꯌꯥꯗꯦꯕ ꯑꯅꯤ ꯕ ꯑꯍꯨꯝꯒꯨꯝꯕ ꯁꯨꯝ ꯄꯥꯏꯍꯧꯗ꯭ꯔꯗꯤꯅꯦ ꯀꯩ ꯀꯥꯟꯅꯗꯦꯕ
ꯅꯣꯏ ꯒꯥꯔꯤꯗꯨ ꯅꯣꯏ ꯒꯥꯔꯤꯗꯨ ꯊꯧꯕ ꯇꯝꯃꯣ ꯑꯗꯨꯒ ꯑꯆꯥꯄꯣꯠ ꯈꯔ ꯍꯥꯞꯆꯤꯜꯂ ꯆꯠꯂꯁꯤ ꯁꯤꯡ ꯌꯣꯟꯕ
ꯇꯞꯅ ꯑꯩ ꯃꯤꯗꯣꯝꯇ ꯄꯤꯔꯛꯑꯣ ꯇꯝꯃꯒꯦ ꯅꯪ ꯃꯤ ꯄꯤꯅꯤꯗꯤ ꯍꯥꯏꯔ ꯁꯕꯤꯔꯁꯤꯦ
ꯇꯝꯅ ꯏꯃꯥꯟꯅꯕꯗꯨꯕꯨ ꯗꯤ ꯂꯩꯕꯅꯤ ꯃꯥ ꯆꯪꯉꯨ ꯆꯪꯗ꯭ꯔꯥ ꯈꯪꯗꯦꯅꯦ ꯑ ꯍꯥꯡꯉꯛꯈꯤꯒꯦ
ꯐꯉꯣ
ꯇꯝꯃꯒ ꯑꯗꯨ ꯇꯝꯃꯒ ꯑꯩꯈꯣꯏ ꯑꯆꯥꯕꯁꯨ ꯈꯔ ꯌꯥꯝ ꯍꯧꯔꯒ ꯑꯗꯨꯒ ꯊꯥꯕ ꯆꯠꯂꯁꯦꯕ ꯀꯩꯀꯩ ꯍꯥꯞꯆꯤꯜꯂꯒ
ꯅꯪ ꯒꯥꯔꯤ ꯑꯆꯧꯕꯗ ꯀꯩꯗꯧ ꯊꯥ ꯆꯠꯇꯣꯏꯣ ꯃ ꯄꯥꯃꯨꯈ꯭ꯔꯦ ꯒꯥꯔꯤ ꯑꯆꯧꯕꯗ ꯊꯥꯎ ꯏꯆꯦꯕꯤ ꯕꯤꯅꯥ ꯏꯕꯥꯅꯤ ꯒꯥꯔꯤ ꯑꯆꯧꯕꯅ ꯊꯕꯛ ꯆꯠꯂꯤ ꯆꯠꯄ ꯌꯥꯏꯀꯣ ꯑꯗꯨꯏꯁꯨ
ꯅꯠꯇꯦ ꯄꯣꯠꯇꯣ ꯃꯌꯥꯝ ꯍꯥꯞꯄꯒ ꯆꯠꯂꯉꯥꯏ ꯍꯥꯏꯕ ꯟ
ꯑꯣ
ꯍꯥꯏꯗꯤ ꯄꯣꯠꯇꯣ ꯄꯨꯜꯂꯞ ꯁꯨꯅ ꯍꯥꯞꯄꯒ ꯄꯣꯠꯂ ꯆꯠꯂꯒꯗꯤ ꯑꯗꯨ ꯑꯣꯏꯔꯒꯗꯤ ꯀꯩꯅꯣ ꯇꯧꯗꯅ ꯐꯩꯗꯅ ꯑꯗꯨ ꯋꯥꯅꯤ ꯑꯩꯗꯤ ꯑꯃ ꯀꯞ ꯀꯗ ꯑꯃꯈꯛꯇꯗ ꯍꯥꯞꯀꯗꯣꯏ ꯃꯨꯠꯇꯤ
ꯇꯁꯦꯡꯅꯅꯦ ꯅꯣꯏ ꯅꯣꯏꯒꯤꯅꯦ ꯅꯣꯏ ꯍꯧꯖꯤꯛꯀꯤ ꯅꯣꯏꯒꯤꯁꯦ ꯐꯖꯅ ꯆꯥꯎꯊꯣꯛꯄ ꯌꯥꯏꯑꯕ ꯑꯩ ꯅꯣꯏꯒꯤꯁꯦ ꯑꯗꯨꯝ ꯌꯥꯏꯌꯦ ꯈꯜꯂꯤꯅꯦ ꯆꯥꯕꯅꯤꯅꯅꯦ ꯑꯗꯨꯝ ꯆꯥꯡ ꯅꯥꯏꯅ ꯐꯖꯅ ꯇꯧꯅꯤ ꯅꯣꯏꯁꯤ ꯊꯥꯐꯝ ꯈꯣꯠꯐꯝ ꯂꯩꯔꯕ ꯍꯧꯖꯤꯛ ꯑꯃ ꯑꯩꯈꯣꯏ ꯁꯤꯗ ꯏꯃꯥꯟꯅꯕ ꯀꯦꯛꯇ ꯁꯥꯔꯒ ꯍꯧꯔꯤꯕꯅꯦ
ꯎꯝ ꯌꯥꯏ ꯌꯥꯏ ꯌꯥꯏ ꯀꯩꯅꯣ ꯇꯧꯗꯣꯏꯅꯤ ꯐꯖꯅ ꯐꯣꯀꯁ ꯄꯤꯗꯣꯏꯅꯤ ꯀꯦ ꯐꯁꯥꯏ ꯂꯩꯌꯦ ꯑꯩꯈꯣꯏ ꯇꯥꯟꯅꯈ꯭ꯔꯦ ꯂꯩꯈ꯭ꯔꯦ ꯐꯁꯥꯏ
ꯎꯝ ꯑꯗꯨ ꯑ ꯀꯩꯒꯤ ꯍꯧꯖꯤꯛꯐꯥꯎ ꯀꯩꯝꯇꯧꯗꯅ ꯂꯩꯔꯤꯅ
ꯀꯩꯝ ꯇꯧꯗꯅ ꯂꯩꯔꯤꯁꯦ ꯐꯁꯥꯏꯒꯤ ꯂꯩꯈꯔꯦ ꯑꯗꯨꯗꯩꯗꯤ ꯔꯦꯖꯤꯁꯇ꯭ꯔꯦꯁꯟ ꯐꯨꯗꯀꯤ ꯐꯨꯗ ꯑꯦꯟ ꯁꯦꯀꯨꯔꯤꯇꯤꯒꯤ ꯑꯗꯨꯁꯨ ꯃꯃꯥꯡꯗ ꯐꯁꯥꯏ ꯇꯧꯗ꯭ꯔꯤꯉꯩ ꯃꯃꯥꯡꯗ ꯇꯧꯈꯔꯦ
ꯑꯗꯨ ꯇꯧꯔꯒ ꯑꯗꯨ ꯂꯣꯏꯔꯒ ꯇꯨꯃꯤꯟꯅ ꯂꯩꯔꯤ ꯀꯩꯒꯤꯅꯣ ꯍꯧꯖꯤꯛꯐꯥꯎ ꯀꯩ ꯍꯥꯏꯗꯤ ꯕꯨꯖꯤꯌꯥ ꯀꯔꯤꯀ ꯁꯥꯔꯒ ꯐꯖꯅ ꯄꯣꯠꯇꯨ ꯊꯥꯗꯔꯒ ꯇꯧ ꯌꯥꯕꯁꯤꯗ ꯍꯥꯏꯌꯣ ꯑꯩ ꯔꯨꯌꯦꯜ ꯕꯦꯦꯛꯁ ꯍꯥꯏꯕ ꯀꯩꯝ ꯇꯧꯗꯦ ꯀꯩꯅꯣ ꯀꯦꯛ ꯁꯥꯔꯝꯃꯗꯦ ꯍꯧꯖꯤꯛꯇꯤꯌꯣ ꯕꯦꯒ ꯀꯔꯤꯒꯤ ꯀꯩ ꯀꯩꯒꯤ ꯍꯥꯞꯆꯤꯜꯂꯒ ꯇꯧꯔꯛꯏ
ꯃꯅꯤꯔꯤꯅꯤꯅꯦ ꯃꯥ ꯀꯣꯛꯀ ꯑꯅꯤꯒ ꯆꯪꯉꯤꯅꯦ ꯗꯨ ꯈꯔ ꯋꯤꯛ ꯑꯣꯏꯕꯩꯅꯤ ꯑꯗꯨꯗꯕꯨ ꯋꯥꯡꯉꯗꯤ ꯀꯔꯤ ꯇꯅꯣꯅꯦ
ꯃꯤ ꯑꯃ ꯐꯖꯅ ꯃꯥꯏꯕꯨꯅꯔ ꯇꯧꯗ꯭ꯔꯗꯤ ꯌꯥꯗꯦꯕ ꯑꯗꯨꯒꯤꯅꯤ ꯍꯥꯏꯗꯤ ꯊꯕꯛꯁꯦ ꯑꯅꯤ ꯂꯣꯝ ꯑꯩꯒꯨꯝꯕ ꯕꯤꯖꯤꯅꯦꯁ ꯇꯧ ꯀꯥꯟꯗꯗꯤꯅꯦ ꯐꯖꯅ ꯃꯊꯨꯟ ꯆꯦꯠꯂꯒꯅꯦ ꯇꯧꯕ ꯑꯃꯗ ꯐꯖꯅ ꯃꯥꯏꯕꯨꯟꯅꯔ ꯇꯧꯕ ꯑꯗꯨꯒ ꯀꯁꯇꯃꯔ ꯐꯖꯅ ꯀꯩꯀꯩ ꯐꯥ ꯉꯝꯕ ꯑꯗꯨ ꯑꯗꯨ ꯑꯣꯏꯔꯗꯤ ꯌꯥꯏꯑꯦꯕ ꯑꯗꯨ ꯅꯠꯇꯔ꯭ꯗꯤ ꯀꯥꯟꯗꯦ
ꯂꯩꯔꯒꯗꯤ ꯑꯩꯅ ꯆꯠ
ꯒꯥꯔꯤ ꯃꯆꯥ ꯍꯥꯏ ꯁꯤꯅꯦ ꯈꯜꯂꯤꯁꯦ ꯑꯩꯈꯣꯏ ꯃꯥ ꯏꯕꯥꯅꯤꯅ ꯍꯥꯏꯁꯤ ꯑꯩꯈꯣꯏ ꯒꯥꯔꯤꯔ ꯑꯩꯈꯣꯏ ꯒꯥꯔꯤꯔꯌꯦ ꯑꯩꯈꯣꯏ ꯀꯩꯅꯣ ꯔꯤꯄꯦꯔꯤꯡ ꯇꯧꯔꯒꯦꯕ ꯑꯩꯈꯣꯏꯅ ꯔꯤꯄꯦꯔꯤꯡ ꯇꯧꯔꯒ ꯑꯗꯨ ꯅꯣꯏ ꯀꯩꯅꯣ ꯅꯣꯏꯅ ꯑꯗꯨꯝ ꯀꯨꯟꯊ꯭ꯔꯥꯃꯨꯛ ꯀꯩꯃꯨꯛꯇ ꯂꯧꯔꯗꯤ ꯑꯗꯨꯝ ꯌꯥꯗ꯭ꯔꯣ
ꯀꯩꯅꯣ ꯇꯧꯔꯒ ꯀꯔꯤ ꯀꯔꯝꯕꯅꯣ ꯍꯥꯏꯁꯦ ꯀꯔꯤ ꯒꯥꯔꯤꯅꯣ ꯍꯥꯏꯁꯦ
ꯑꯩꯈꯣꯏ ꯒꯥꯔꯤ ꯃꯆꯥꯔꯥꯏ ꯑꯥꯡ
ꯀꯤ ꯃꯆꯥꯅꯤ
ꯅꯪ ꯑꯆꯧ ꯄꯥꯝꯕꯩꯔꯣ ꯅꯣꯏꯅ
ꯑꯩ ꯂꯨꯍꯣꯡ ꯆꯠꯂ ꯀꯥꯟꯗꯗꯤ ꯑꯗꯨ ꯑꯁꯥꯡꯕ ꯊꯧꯔꯀꯥꯟꯗꯗꯤ ꯌꯥꯔꯣꯏꯌꯦ
ꯑꯣ ꯑꯗꯨꯗꯤ ꯑꯅꯤ ꯃꯌꯥ ꯑꯗꯨꯝ ꯐꯪꯉꯛꯀꯅꯤ ꯑꯅꯤ ꯃꯌꯥ ꯑꯗꯨꯝ ꯇꯧꯔꯛꯀꯅꯤ
ꯑꯅꯤ ꯃꯌꯥ ꯍꯥꯏꯗꯤ
ꯂꯥꯛ ꯑꯅꯤ ꯃꯌꯥ
ꯅꯠꯇꯦ ꯃꯆꯥ ꯑꯣꯏꯔꯁꯨ ꯅꯣꯏ ꯒꯥꯔꯤ ꯃꯆꯥꯗꯨꯗꯤ ꯑꯁꯥꯡ ꯌꯥꯝ ꯀꯥ ꯍꯦꯟꯅ ꯁꯥꯡꯅ ꯊꯧꯕ ꯌꯥꯔꯣꯏꯕ
ꯑꯗꯨꯅ ꯀꯩ ꯑꯦꯛꯇꯤꯚꯥꯒꯨꯝꯕ
ꯑꯩ ꯈꯜꯂꯤꯁꯦ ꯑꯦꯛꯇꯤꯚꯒꯨꯝꯕꯅꯦ ꯈꯜꯂꯤꯁꯦ ꯀꯩꯅꯣꯗ ꯊꯤꯔꯒ ꯏꯟꯁꯇ꯭ꯔꯨꯃꯦꯟ ꯊꯤꯔꯒꯨꯝꯕ ꯂꯧꯕꯤꯗꯣ ꯄꯩꯁꯥ ꯂꯩꯔꯗꯤ ꯄꯩꯁꯥ ꯂꯩꯇꯕꯩ ꯑꯗꯨꯃꯥꯏꯅ ꯈꯜꯂꯤꯅꯦ
ꯏꯁꯇꯨꯃꯦꯜꯖꯤꯒꯤ ꯏꯟꯇ꯭ꯔꯨꯃꯦꯟ ꯊꯤꯔꯁꯨ ꯀꯩꯅꯣ ꯌꯧꯗ ꯌꯥꯔꯣꯏꯌꯦ ꯂꯨꯄꯥ ꯍꯣꯏ ꯅꯤꯐꯨ ꯌꯥꯡꯈꯩ ꯑꯗꯨꯃꯥꯏꯅ
ꯏꯃꯥꯟꯅꯕ ꯍꯟꯗꯛ ꯂꯧꯋꯦꯕ ꯃꯥꯏ ꯌꯥꯡꯈꯩ ꯊꯝꯃꯦꯌꯦ ꯑꯗꯨꯒ ꯑꯅꯤꯒ ꯀꯌꯥꯅꯣ ꯑꯅꯤꯒ ꯆꯥꯇ꯭ꯔꯨꯛꯂ ꯆꯥꯇ꯭ꯔꯦꯠꯂ ꯊꯤꯑꯪꯪꯩꯕ ꯊꯥꯒꯤ
ꯑꯪ ꯊꯤꯌꯦ ꯑꯗꯨꯃꯥꯏꯅ
ꯎ ꯃꯆꯦꯠ ꯃꯆꯦꯠ ꯂꯩꯕꯁꯦ ꯑꯝꯇ ꯂꯣꯏꯁꯤꯜꯂꯒ ꯗ ꯀꯩꯝ ꯇꯧꯒꯦ ꯇꯧꯕꯅꯤ
ꯃꯆꯤꯠ ꯃꯆꯤꯠ ꯂꯩꯕꯗꯣ ꯑꯝꯇ ꯐꯖꯅ
ꯑꯗꯨꯅꯤ ꯑꯗꯨꯅꯤ ꯑꯝꯇ ꯑꯩꯅ ꯂꯩꯔꯤꯉꯥꯏꯁꯦ ꯀ꯭ꯂꯤꯔ ꯑꯝꯇ ꯇꯧꯊꯣꯛꯉꯥꯏ ꯀꯩꯀꯩ ꯇꯧꯔꯒ
ꯍꯌꯦꯡ ꯊꯣꯏꯕꯤꯒ ꯆꯦꯟꯈꯩꯗ ꯑꯗꯨꯝ ꯇꯧ ꯌꯥꯅꯉꯥꯏ
ꯂꯑꯣ ꯊ
ꯁꯤ ꯑꯗꯨ ꯗꯣꯂꯥꯂꯤ ꯆꯥꯕ ꯌꯥꯕ ꯈꯔ ꯊꯤꯔꯣ ꯍꯝ
ꯀꯩꯅꯣ ꯗꯣꯂꯥꯔꯤ ꯁꯥꯕ ꯌꯥꯕ ꯑꯗꯤ
ꯄꯣ ꯌꯖꯤꯣꯟ ꯌꯊꯣꯛ ꯌꯣꯟꯁꯤꯟ ꯇꯧꯋꯦ ꯑꯩꯈꯣꯏꯅ ꯈꯔ ꯆꯦꯜꯂꯒ ꯈꯪꯗꯦ ꯑꯗꯨꯒꯨꯝꯕꯅꯦꯅ ꯀꯩꯅꯣꯝ ꯇꯧꯕꯅꯦ ꯄꯣꯠ ꯌꯣꯟꯊꯣꯛꯅꯤꯡꯅꯤꯡꯏ
ꯑꯁ ꯑꯗꯨꯝꯕꯗꯨꯗꯤ ꯈꯪꯗꯦꯅꯦ ꯑꯩꯈꯣꯏꯁꯨ ꯑꯃꯨꯛ ꯇꯧꯔꯛꯇꯕꯅꯤꯅ
ꯑꯩꯁꯨ ꯇꯧꯔꯛꯇꯦ ꯑꯗꯨꯗꯤ ꯇꯝꯗꯧꯅꯦ ꯆꯦꯟꯁꯤꯔ ꯍꯧꯖꯤꯛꯇꯤ
ꯀꯅꯥ ꯙꯟꯗꯣ ꯂꯥꯂꯤ ꯁꯥꯗꯦꯁꯨꯨ
ꯈꯪꯗꯦ ꯑꯗꯨꯅꯤ ꯈꯔ ꯍ ꯄꯥꯏꯕ ꯃꯤꯈꯩꯗꯤ ꯀꯩ ꯁꯤ ꯂꯩ ꯁꯤ ꯂꯩ ꯂꯩꯁꯤꯜꯂꯨ ꯂꯩꯁꯤꯜꯂꯨ ꯂꯩꯁꯤꯜꯂꯒ ꯑꯩ ꯇ ꯑꯩ ꯑꯗꯨꯒꯨꯝꯕꯅ ꯈꯔ ꯀꯩꯅꯣ ꯄꯥꯏꯕ ꯍꯦꯜꯂꯦ ꯈꯪꯕꯒꯤꯅꯦꯕ ꯑꯩꯅ ꯑꯩ ꯇꯝꯗ꯭ꯔꯗꯤ ꯌꯥꯔꯣꯏꯗꯧꯔꯤ ꯈꯜꯂꯤꯁꯦ